ꯑꯁ ꯅꯍꯥꯟ ꯁꯤꯝ ꯃꯥꯒꯤ ꯐꯣꯟꯗ ꯅꯠꯇ꯭ꯔꯣ
ꯑꯩ ꯑꯩꯒꯤꯅꯦ ꯑꯩꯒꯤꯗꯅꯦ ꯑꯦꯠ ꯇꯧꯕ ꯌꯥꯏꯌꯦ ꯍꯥꯏꯌꯦ ꯑꯃꯗꯨꯅ
ꯆꯆꯥ
ꯒ꯭ꯔꯨꯞꯇ ꯑꯩ ꯊꯥꯕꯗꯣ ꯎ ꯑꯥ ꯑꯥ ꯑꯗꯨꯒꯤ ꯎꯝ ꯎꯝ ꯑꯗꯨꯗꯣ ꯃꯣꯏꯅ ꯇꯧꯕ ꯌꯥꯏ ꯍꯥꯏꯕꯗꯨꯗ
ꯎꯝ
ꯆꯪꯉꯒ ꯁꯦꯝꯃꯒ ꯇꯧꯔꯒ
ꯌꯥꯔ ꯅꯪ ꯃꯗꯨ ꯑꯅꯤꯗꯨꯗꯤ ꯌꯥꯗ꯭ꯔꯦ ꯀꯣ
ꯍꯣꯏ ꯌꯥꯗ꯭ꯔꯦ
ꯑꯔꯅꯦ ꯅꯪ ꯌꯨꯝꯗ ꯅꯠꯇꯔꫭ ꯑꯗꯤ
ꯑ ꯌꯨꯝꯗꯅꯦ ꯇꯧꯗꯦꯗ ꯀꯩꯁꯨ
ꯉꯔꯥꯡ ꯉꯔꯥꯡ ꯉꯔꯥꯡꯒꯤ ꯀꯩꯅꯣ ꯂꯩꯗ꯭ꯔꯣ
ꯂꯩꯇꯦꯗ ꯀꯔꯤꯅꯣ
ꯑꯩꯕꯒꯤ
ꯑꯩ ꯉꯔꯥꯡꯗꯣ ꯑꯍꯨꯝ ꯃꯈꯥꯏꯗ ꯇꯨꯝꯃꯦꯕ ꯇꯥꯕ꯭ꯔꯥ
ꯀꯩꯗꯧꯕ
ꯃꯗꯣ
ꯑꯥ
ꯑꯩ ꯅꯅꯥꯛꯇ ꯂꯩꯔꯤꯉꯩꯗ ꯇꯧꯕ ꯑꯃꯗꯣ
ꯈꯪꯉꯦ ꯈꯥꯉꯦ ꯈꯥꯉꯦ ꯑꯥ
ꯃꯁꯥꯛ ꯃꯁꯥꯛ ꯈꯪꯅꯕꯅꯪ
ꯍꯣꯏꯗ ꯀꯣꯜ ꯇꯧ ꯕꯤꯗꯤꯌꫭ ꯀꯣꯜ ꯇꯧꯔꯒ ꯇꯨꯝꯕꯅꯤꯅ ꯀꯩꯅꯣ
ꯃꯁꯛ ꯃꯁꯛ ꯐꯖꯕ꯭ꯔꯥ
ꯌꯥꯝ ꯐꯖꯕꯗꯤ ꯑꯣꯏꯗꯦꯗ
ꯃꯥꯗꯤ ꯀꯗꯧ ꯃꯥꯗꯤ ꯀꯔꯤ ꯊꯕꯛ ꯇꯧꯕ꯭ꯔꯅꯦ
ꯊꯕꯛ ꯇꯧꯗꯦꯗ ꯑꯦꯛꯖꯥꯝ ꯊꯥꯔꯤꯅꯤ ꯑꯗꯨꯝ ꯌꯥꯗꯤ ꯌꯥꯕ ꯃꯥꯜꯂꯦ ꯂꯥꯏꯔꯤꯛꯇꯤ ꯍꯣꯏ ꯆꯤꯡꯃꯩꯔꯣꯡꯗ ꯂꯩꯑꯦ ꯍꯥꯏ
ꯑꯁ ꯅꯣꯡꯃ ꯆꯥꯛ ꯀꯧꯔꯣ ꯍꯥꯏꯔꯦꯅꯦ
ꯍꯣꯏ ꯍꫭꯏ ꯃꯥꯅ ꯃꯥ ꯀꯦꯑꫭ ꯍꯣꯁꯇꯦꯜꯒꯨꯝꯕ ꯂꯩꯕ ꯃꯥꯜꯂꯦ ꯈꯪ ꯈꯪꯒꯗꯕ ꯃꯥꯜꯂꯦ ꯃꯅꯥꯎꯅꯨꯄꯤꯁꯨ ꯂꯩꯌꯦ ꯍꯥꯏꯕꯀꯣ
ꯑꯩꯗꯤ ꯈꯪꯉꯅꯤ
ꯍꯣꯏ ꯈꯪꯒꯅꯤ
ꯑꯩꯈꯣꯏ ꯑꯩꯈꯣꯏ ꯂꯩꯀꯥꯏꯗꯣ ꯅꯛꯄꯅꯤꯅ ꯃꯣꯏꯒꯤ ꯃꯣꯏꯒꯤ ꯂꯩꯀꯥꯏꯒ ꯑꯩꯈꯣꯏꯒꯤꯗꯤ ꯌꯥꯝꯅ
ꯃꯥꯕꯨ ꯈꯪꯗꯁꯦ ꯑꯗꫭ ꯃꯅꯥꯎꯅꯨꯄꯤꯗꯣ ꯈꯪꯕꯅꯦꯕ ꯃꯅꯥꯎꯅꯨꯄꯤꯗꫭ ꯑꯩꯈꯣꯏ ꯂꯦꯡꯒꯥꯅꯦꯕ
ꯃꯃꯤꯡ ꯈꯪꯕ꯭ꯔꯥ
ꯈꯪꯗ꯭ꯔꯦ ꯑꯁ ꯒꯦꯝꯗꯤ ꯌꯥꯕꯅꯦꯍꯦ ꯕꯥꯂꯤꯖꯦꯟꯗꯣ ꯑꯣ
ꯅꯨꯕꯥꯅꯤ ꯁꯥꯟꯅꯕꯔꯕ ꯉꯔꯥꯡ
ꯑꯥ ꯒꯦꯝꯗꯤ ꯑꯁ ꯚꯦꯛꯁꯤꯅꯥ ꯏꯟꯗꯤꯌꯥ ꯅꯝꯕꯔ ꯑꯦꯂꯦꯚꯦꯟ ꯅꯤꯅꯦ
ꯆꯩ
ꯎ
ꯅ ꯅ ꯅ ꯀꯣꯜ ꯇꯧꯔꯨꯕ ꯅꯨꯄꯤꯗꯨ ꯑꯩꯈꫭꯏꯗꯒꯤ ꯈꯔ ꯍꯦꯟꯕ꯭ꯔꯕ ꯆꯍꯤꯗ
ꯑꯣꯏ ꯑꫭ ꯍꯧꯖꯤꯛ ꯍꯥꯏꯔꯤꯁꯤꯀꯣ
ꯑꯥ
ꯃꯗꯤ ꯁꯍꯤ ꯁꯍꯤ ꯀꯌꯥ
ꯆꯍꯤꯕꯨꯗꯤ ꯍꯣꯏ ꯑꯍꯨꯝ ꯑꯍꯨꯝ ꯍꯣꯏ ꯑꯍꯨꯝ ꯍꯥꯏꯇꯥꯔꯦ ꯍꯣꯏ
ꯑꯗꯨꯗꯤꯃ ꯇ꯭ꯋꯦꯟꯇꯤ ꯁꯦꯚꯦꯟ
ꯇ꯭ꯋꯦꯟꯇꯤ ꯁꯚꯦꯟꯗꯤ ꯑꯣꯏꯗ꯭ꯔꯤ ꯍꯥꯏ ꯍꯟꯗꯛꯀꯤ ꯆꯍꯤꯗꯤ ꯑꯣꯏꯔꯅꯤ ꯍꯥꯏ
ꯑꯥ ꯍꯧꯖꯤꯛꯇꯤ ꯇ꯭ꯋꯦꯟꯇꯤ ꯁꯤꯛꯁꯅꯤ
ꯎ ꯎ
ꯁꯤꯅꯤꯌꯥꯗꯨꯗꯤ ꯄꯝꯗꯦ ꯄꯝꯗꯦꯗ ꯑꯩꯗꯤ
ꯑꯁ ꯑꯗꯨ ꯑꯣꯏꯔꯁꯨ ꯕꯤꯠꯀꯤ ꯉꯥꯏꯍꯥꯛꯇꯪ
ꯎꯝ ꯕꯤꯅꯤꯐꯤꯠ ꯀꯤ ꯑꫭꯏꯅꯗꯤ ꯑꯗꯨꯝ ꯌꯥꯏꯗ
ꯑꯥ ꯑꯥ ꯃꯥ ꯆꯍꯤ ꯑꯍꯨꯝ ꯌꯨ ꯕꯤ ꯑꯦꯁꯇ ꯑꯣꯖꯥ ꯑꯣꯏꯔꯝꯃꯦ ꯍꯥꯏꯌꯦ
ꯑꯁ
ꯃꯥꯒꯤ ꯃꯥ ꯃꯥꯒꯤ ꯃꯃꯤꯡꯗꯤ ꯈꯪꯕ꯭ꯔꯥ
ꯍꯣꯏꯅ ꯈꯪꯗꯔꯗꯤ ꯚꯤꯗꯤꯑꯣ ꯀꯣꯜ ꯑꯐꯥꯎꯕ ꯇꯧꯕ ꯂꯣꯏꯔꯒ ꯀꯔꯤꯒꯤ ꯃꯤꯡ ꯈꯪꯉꯣꯏꯗꯅꯥ
ꯆꯠꯁꯦ ꯃꯥꯁꯦ ꯑꯗꯨꯝ ꯕꯤꯠꯄꯤꯕ꯭ꯔꯕ
ꯍꯣꯏꯅꯦ ꯑꯗꯨꯒꯤꯅꯤꯗ ꯉꯥꯏꯍꯥꯛ ꯈꯔ ꯍꯥꯏꯗꯤ ꯃꯔꯛ ꯃꯔꯛꯇꯗꯤ ꯆꯤꯛꯀꯦꯟ ꯊꯧꯕ ꯑꯗꯨꯝ ꯂꯥꯛꯑꯒ ꯇꯥꯟꯕꯗꯤ ꯑꯗꯨꯝ ꯑꯃꯗꯤ ꯂꯩꯌꯦꯕꯀꯣ
ꯑꯥ
ꯈꯪꯗꯦ ꯃꯨꯠ ꯊꯠꯄꯁꯨ ꯃꯥꯅ ꯅꯪꯅ ꯃꯨꯠ ꯊꯠꯅꯤꯡꯕ ꯃꯇꯝꯗ ꯑꯗꯨꯝ ꯃꯨꯠꯊꯠꯂꯣ ꯍꯥꯏꯅ ꯑꯗꯨꯝ ꯊꯝꯃꯒ ꯇꯨꯝꯈ꯭ꯔꯕ ꯋꯥꯔꯤꯅꯤ
ꯃꯥꯗꯤꯞ ꯃꯥ ꯃꯥ ꯃꯥ ꯇꯨꯈꯔꯒꯥꯟ ꯅꯪꯗ
ꯑꯩ ꯑꯗ ꯍꯥꯏꯔꯁꯨ ꯍꯣꯏ ꯌꯥꯔꯦ
ꯃꯥ ꯏꯝꯐꯥꯜꯗ ꯃꯥꯒꯤ ꯃꯅꯥꯎꯄꯤꯒ ꯂꯥꯛꯑꯦ ꯍꯥꯏꯕ꯭ꯔꯥꯅꯦꯕ
ꯎꯝ ꯑ ꯃꯈꯣꯏꯗꯣ ꯑꯦꯟꯖꯤ ꯑꯣꯒꯤ ꯑꯃꯗ ꯂꯩ ꯍꯥꯏꯌꯦ ꯑꯗꯨꯒꯤ ꯄꯩꯁꯥꯁꯨ ꯕꯔꯥ ꯊꯤꯗꯦ ꯍꯥꯏꯌꯦ ꯂꯤꯁꯤꯡ ꯑꯃꯈꯛꯇ ꯃꯦꯝꯕꯔꯁꯤꯞ ꯐꯤ ꯑꯣꯏꯅ ꯄꯤꯌꯦ ꯍꯥꯏ ꯌꯥꯝ ꯆꯥꯎꯋꯤ
ꯃꯥꯒꯤ ꯃꯅꯥꯎꯅꯄꯤ ꯃꯥꯒꯤ ꯃꯅꯥꯎꯅꯨꯄꯤꯗꯤ ꯀꯣꯂꯦꯖ ꯀꯥꯕ꯭ꯔꯥ ꯅꯠꯇ꯭ꯔꯒ
ꯎꯝ ꯀꯥꯗ꯭ꯔꯕ ꯃꯥꯜꯂꯦ ꯑꯗꯨꯗ ꯑꯦꯛꯖꯥꯝ ꯊꯥꯕ ꯃꯥꯜꯂꯦ
ꯅꯪ ꯀꯩꯅꯣꯅꯦ ꯃꯁꯛ ꯃꯥꯒꯤ ꯐꯣꯇꯣ ꯂꯩꯔꯗꯤ ꯋꯥꯆꯦꯞꯗ ꯇꯥꯔꯛꯑꯣꯅꯦ ꯑꯩ ꯈꯪꯕ꯭ꯔꯥ ꯈꯪꯗꯕ꯭ꯔꯥ ꯌꯦꯡꯒꯦꯅꯦ ꯍꯣꯔꯦꯟ ꯍꯣꯔꯦ ꯑꯣꯏꯁꯨ ꯌꯥ
ꯇꯥꯕ꯭ꯔꯥ ꯍꯥꯥ
ꯑꯦꯁ ꯕꯤ ꯑꯥꯏꯒꯤ ꯄ꯭ꯔꯤꯂꯤꯌꯝꯁꯇꯤ ꯊꯣꯛꯑꯦ ꯍꯥꯏꯕꯅꯦ ꯃꯥꯅ
ꯑꯥ ꯅꯩ ꯅꯩꯔꯦꯅꯦ
ꯁꯤ ꯑꯦ ꯁꯥꯏꯒꯤ
ꯈꯪꯡꯒꯅꯤꯗ ꯑꯗꯨꯗꯤ ꯔꯤꯒꯨꯂꯨꯡꯒ ꯂꯩꯕ ꯅꯨꯄꯤꯕꯨ ꯑꯩ ꯈꯪꯒꯅꯤ ꯑꯩ ꯈꯪꯒꯅꯤ
ꯁꯦꯁꯥꯏꯒꯤ ꯐꯥꯔꯁ ꯄ꯭ꯂꯦꯁꯟ ꯍꯥꯏ
ꯎꯝ ꯑꯃꯗꯨꯗꯤ ꯇꯧ ꯇꯧꯔꯛꯇ꯭ꯔꯣ ꯉꯔ
ꯀꯅꯥ
ꯑꯩꯈꯣꯏꯒꯥ ꯂꯩꯃꯤꯟꯅꯕꯗꯣ
ꯑꯥ ꯑꯥ ꯍꯣꯏ ꯑꯗꯨꯗꯤ ꯅꯨꯃꯤꯠ ꯑꯃꯈꯛꯇꯅꯤꯗ ꯇꯧꯕ
ꯑ
ꯇꯜꯂꯕ ꯑꯩꯁꯨ
ꯑꯍꯦꯝ ꯒꯔꯨꯞꯇꯁꯨ ꯀꯩꯅꯣ ꯃꯤ ꯑꯅꯧꯑꯅꯧꯕ ꯎꯏꯅꯦ ꯃꯣꯏ
ꯅꯪ ꯈꯪꯅꯕ꯭ꯔꯣ
ꯗꯤꯄꯤ ꯅꯠꯇꯦꯍꯦ ꯗꯤꯄꯤ ꯊꯝꯃꯒꯦꯔ ꯃꯤ ꯑꯅꯧ-ꯑꯅꯧꯕ ꯎꯅ ꯑꯣꯏ ꯍꯥꯏꯕꯅꯤꯗ ꯗꯤꯄꯤꯗ ꯑꯅꯧ-ꯑꯅꯧꯕ ꯎꯌꯦꯕ ꯅꯪ ꯒ꯭ꯔꯨꯞꯇ-ꯒ꯭ꯔꯨꯞꯇ ꯌꯦꯡꯗ꯭ꯔꯣ
ꯍꯣꯏ ꯍꯟꯗꯛꯇꯤ ꯌꯦꯡꯗꯦ
ꯌꯦꯡꯉꯅꯦ ꯅꯨꯄꯤ ꯃꯌꯥꯝ ꯗꯤꯄꯤ ꯊꯝꯔꯕꯅꯦ
ꯑꯣ ꯍꯥꯏꯕꯥ ꯇꯥꯔꯦꯅꯦ
ꯑꯩꯁꯨ ꯉꯁꯥꯏ ꯌꯦꯡꯉꯦꯕ
ꯑꯣ ꯅꯣꯡ ꯆꯨꯗ꯭ꯔꯣ ꯅꯣꯏꯒꯤ
ꯁꯨꯋꯦꯗ ꯌꯥꯝ ꯀꯟꯕꯗꯤ ꯅꯠꯇꯦ ꯑꯁ
ꯑꯗꯣꯡ ꯊꯤꯗ꯭ꯔꯣ
ꯁꯨꯋꯦ ꯁꯨꯋꯦ
ꯑꯣ
ꯌꯥꯝ ꯀꯟꯕꯗꯤ ꯅꯠꯇꯦ
ꯉꯔꯥꯡꯒꯤꯗꯨꯗꯤ ꯄꯨꯡ ꯑꯃ ꯑꯅꯤ ꯑꯗꯨꯋꯥꯏꯗꯗꯤ ꯂꯣꯏꯅ ꯀꯩꯅꯣ ꯇꯧꯈ꯭ꯔꯦꯗꯤ ꯒ꯭ꯌꯥꯟ ꯇꯥꯔꯦꯗ ꯎꯝ
ꯎꯝ
ꯀꯥꯔꯤꯁꯨ ꯇꯧꯗ꯭ꯔꯦꯕ
ꯎꯝ-ꯎꯝ ꯅꯕꯥꯅꯤ ꯑꯥ ꯀꯩꯅꯣꯗꯣ ꯄꯨꯔꯛꯑꯒ ꯅꯣꯏ ꯊꯛꯄ ꯉꯝꯗ꯭ꯔꯦꯅ ꯄꯤꯕꯥꯅ ꯃꯥꯒꯤ ꯑꯗꯨꯗꯣ ꯂꯣꯏꯁꯤꯜꯂꯗꯤ ꯈꯔꯗꯤ
ꯎꯝ ꯑꯗꯨꯅꯦ ꯌꯨꯝ ꯍꯟꯗ꯭ꯔꯗꯤ ꯌꯥꯕꯀꯣ ꯍꯪꯅꯤꯡꯉꯥꯏ ꯑꯣꯏꯕꯅꯤꯅ ꯇꯥꯟꯕ ꯑꯩꯁꯨ
ꯎꯝ ꯏꯕꯅꯤꯁꯨ ꯑꯗꯨ ꯑꯗꯨꯕꯨꯗꯤ ꯂꯣꯏꯕ ꯌꯥꯕꯅꯤꯗ
ꯑꯃꯗꯣ ꯌꯥꯗꯕꯅꯤꯅ ꯑꯩꯗꯤ ꯑꯗꯨꯝ ꯑꯦꯛꯁꯇ꯭ꯔꯥ ꯇꯧꯋꯦꯅ
ꯃꯤ ꯑꯅꯤ ꯄꯥꯏꯔꯒ
ꯑꯅꯤ ꯄꯥꯏꯔꯗꯤ ꯌꯥꯝ ꯊꯨꯏꯑꯕꯀꯣ ꯑꯃꯈꯛꯇꯅ ꯄꯥꯏꯔꯗꯤ ꯌꯥꯝ ꯀꯨꯏꯌꯦꯕ ꯑꯗꯣ ꯗꯕꯜ ꯇꯧꯕꯅꯤꯅ
ꯑꯩꯗꯤ ꯌꯥꯝꯅ ꯊꯥꯛꯅꯤꯡꯕ ꯊꯥꯛꯅꯤꯡꯗꯦꯗ ꯀꯩꯅꯣꯗꯤ ꯑꯩꯅ ꯑꯩ ꯑꯩꯅ ꯄꯥꯝꯕꯗꯤ ꯆꯥꯊꯔꯒ ꯉꯥꯎꯕꯗꯨꯅꯦꯕ
ꯎꯝ
ꯑꯗꯨꯅ ꯐꯩ ꯐꯩ ꯐꯩꯌꯦꯕ ꯌꯥꯝ ꯊꯥꯔꯒ ꯉꯥꯎꯗꯕꯗꯣ ꯄꯨꯛ ꯄꯨꯛ ꯊꯟꯕ ꯈꯛꯇꯅꯦꯕ
ꯎꯝ
ꯑꯗꯨ ꯅꯨꯡꯉꯥꯏꯇꯦꯕ
ꯉꯥꯁꯤꯁꯨ ꯐꯖꯅꯥ ꯇꯨꯝꯗ꯭ꯔꯦꯅꯦ ꯄꯨꯡ ꯇꯔꯦꯠꯇ ꯍꯧ ꯍꯧꯒꯠꯂꯦ ꯑꯃꯨꯛ ꯄꯨꯡ ꯃꯔꯤꯗ ꯄꯨꯡ ꯑꯍꯨꯝꯗ ꯇꯨꯝꯕꯗꯣ
ꯄꯨꯡ ꯕꯥꯔꯣ ꯇꯥꯗ꯭ꯔꯤꯉꯩꯗ ꯑꯗꯨꯝ ꯇꯨꯝꯃꯦ ꯁꯤ ꯌꯥꯝ ꯇꯨꯝꯅꯤꯡꯈ꯭ꯔꯦꯕ ꯉꯔꯥꯡꯗꯣ
ꯑꯣ
ꯑꯗꯨꯒ ꯄꯨꯡ ꯅꯤꯄꯜ ꯅꯤꯄꯜ ꯑꯗꯨꯋꯥꯏꯗ ꯍꯧꯒꯠꯂꯦ
ꯑꯣ
ꯑꯁ ꯌꯥꯗ꯭ꯔꯦꯍꯦ ꯑꯁ ꯇꯨꯝꯕꯁꯦ ꯌꯥꯝ ꯐꯖꯅ ꯇꯨꯝ ꯇꯨꯝꯗꯕ ꯀꯨꯏꯔꯦꯅꯦ
ꯑꯥ
ꯑꯁ
ꯀꯩ ꯃꯊꯦꯜ ꯇꯧꯒꯦ ꯑꯌꯨꯛꯇ
ꯆꯥꯗ꯭ꯔꯤꯗ ꯆꯥꯛ
ꯑꯣ
ꯉꯔꯥꯡꯒꯤ ꯑꯣꯛꯁꯥ ꯈꯔ ꯂꯦꯝꯕꯗꯨ
ꯑꯥ
ꯔ ꯆꯥꯔ ꯍꯣꯔꯦꯟ ꯆꯥꯔꯅꯤ
ꯑꯣ
ꯍꯁ ꯇꯤꯕꯗꯨꯁꯨ ꯉꯁꯥꯏ ꯀꯣꯜ ꯇꯧꯔꯛꯑꯦ ꯑꯗꯨ ꯃꯥ ꯀꯣꯂꯦꯖ ꯀꯣꯂꯦꯖ ꯆꯠ ꯑ ꯀꯣꯂꯦꯖ ꯆꯠꯅꯕ ꯇꯧꯔꯤꯌꯦ
ꯑꯣ
ꯍꯧꯗ꯭ꯔꯦ ꯀꯧꯕꯗꯤ
ꯁꯨ ꯉꯁꯥꯏꯗꯣ ꯇꯧꯔꯛꯄꯅꯦ ꯑꯩꯅ ꯌꯥꯗꯦ ꯍꯥꯏꯕꯒꯤ ꯍꯟꯈ꯭ꯔꯦ
ꯆꯥ ꯆꯥ ꯍꯣꯔꯦꯟ ꯍꯣꯔꯦꯟ ꯃꯥꯒ ꯇꯧꯅꯗ꯭ꯔꯗꯤ ꯌꯥꯔꯣꯏꯅꯦ ꯑꯗꯨꯗꯤ ꯑꯩꯁꯨ ꯑꯅꯤ ꯑꯍꯨꯝ ꯈꯛꯇꯅꯦꯕ ꯋꯥꯠꯂꯤꯁꯦ
ꯗꯤꯟꯆꯣꯏꯁꯨ ꯇꯥꯛꯁ ꯃꯔꯤꯗ ꯀꯩꯅꯣ ꯆꯥꯝꯃꯔꯤ ꯆꯪꯉꯤꯅꯦ ꯑꯗꯣ
ꯑ ꯑꯥ
ꯌꯥꯏ ꯆꯥꯝꯃꯔꯤꯕꯨꯗꯤ ꯁꯨꯗꯦ ꯂꯨꯄꯥ ꯃꯔꯤ ꯁꯨꯗꯦ ꯂꯨꯄꯥ ꯑꯍꯨꯝꯔꯥ ꯃꯔꯤꯔꯥ ꯁꯨꯗꯦ
ꯆꯥ ꯆꯥ ꯍꯁ ꯈꯪꯗ꯭ꯔꯦ
ꯃꯥꯗꯣ ꯆꯪꯉꯦ ꯍꯥꯏꯕꯁꯨ ꯈꯪꯗꯕ ꯃꯥꯜꯂꯦꯕ ꯆꯥꯅꯤꯗꯣ
ꯍꯝ
ꯍꯧꯖꯤꯛ ꯑꯩꯅ ꯍꯥꯏꯔꯒ ꯍꯣꯏ ꯑꯗꯨꯅꯤꯅꯦ ꯑꯩꯒꯤ ꯑꯦꯀꯥꯎꯟꯗ ꯆꯥꯅꯤ ꯀꯗꯥꯏꯗꯒꯤ ꯂꯥꯛꯄ꯭ꯔꯥ ꯍꯥꯏꯅ ꯉꯥꯎꯔꯒ ꯂꯩꯕꯅꯤꯅꯦ ꯍꯥꯏꯅ ꯑ ꯑꯩꯅ ꯂꯤꯁꯤꯡ ꯑꯃꯗꯤ ꯁꯣꯏꯗ꯭ꯔꯕꯅꯤꯀꯣ ꯍꯥꯏꯅ ꯍꯥꯏꯕꯤꯈ꯭ꯔꯕꯅꯤ
ꯄꯋꯥꯗꯪ ꯅꯠꯗꯦ ꯀꯔꯤꯝ ꯍꯥꯏꯗꯕ꯭ꯔꯥ
ꯑꯥ ꯍꯥꯏꯗꯦ꯫ ꯃꯥꯒꯤ ꯐꯣꯟꯗ ꯍꯥꯞꯅꯤꯡꯗꯕꯅꯤꯅꯀꯣ ꯃꯥꯗꯤ꯫
ꯑ꯫
ꯑꯩ ꯑꯣꯏꯅ ꯇꯧꯔꯦ꯫
ꯑꯩꯁꯨ ꯑꯩꯒꯤ ꯂꯣꯏꯌꯔꯒ ꯅꯨꯄꯤꯒ ꯅꯨꯄꯤ ꯊꯤꯗ꯭ꯔꯗꯤ ꯌꯥꯔꯣꯏꯅꯦ꯫
ꯇꯧꯔꯅꯦ ꯁꯤꯗꯒꯤꯅꯤꯅꯦ ꯕꯤꯠ